ꯍꯜꯂꯣ ꯍꯂꯣ ꯇꯥꯔꯥꯔꯕꯣ ꯍꯥꯎ
ꯑ ꯇꯥꯔꯦ ꯇꯥꯔꯦ
ꯎ ꯍ ꯑꯣꯈꯠ ꯄꯒ ꯇꯅ ꯗꯦꯕ ꯁꯤꯁꯦ
ꯑꯧ
ꯀꯩꯗꯧꯔꯤꯅꯣ
ꯍꯥꯏ ꯅꯪ ꯅꯦꯠꯋꯥꯛ ꯅꯨꯡꯉꯥꯏꯇꯕ꯭ꯔꯣ
ꯗꯤ ꯇꯥꯗꯤ ꯇꯥꯏ ꯍꯧꯖꯤꯛ ꯉꯁꯥꯏꯕꯨꯗꯤ ꯇꯥꯔꯝꯗꯦꯕ ꯇꯥꯔꯦ ꯇꯥꯔꯕꯣ
ꯍꯧꯖꯤꯛ ꯐꯖ ꯇꯥꯔꯦ
ꯌꯥꯔꯕꯣ
ꯅꯣꯡ ꯇꯗ꯭ꯔꯣ ꯌꯥꯔꯦ ꯌꯥꯔꯦ ꯉꯁꯥꯏꯗꯤ ꯇꯔꯝꯗ꯭ꯔꯣ ꯁꯨꯝ ꯍꯤꯄꯝ ꯃꯤꯅꯤ ꯅꯣꯡꯒ ꯇꯥꯕꯁꯤꯗ ꯑꯩꯈꯣꯏꯅ ꯌꯥꯝ ꯀꯟꯕꯗꯤ ꯑꯣꯏꯗꯦ ꯈꯔꯗꯤ ꯑꯣ ꯑꯩꯈꯣꯏꯅ ꯌꯥꯝ ꯀꯟꯕꯗꯤ ꯑꯣꯏꯗꯦ ꯈꯔꯗꯤ ꯇꯥꯔꯝꯃꯤ ꯍꯥꯥ
ꯆꯨꯔꯤ ꯕ ꯕ
ꯑꯗꯣ ꯇꯥꯗꯤꯌꯦ ꯍꯥꯡꯒꯔꯦꯕ
ꯅꯦꯠꯋꯥꯛ ꯄꯠ ꯇꯠꯄ ꯃꯥꯜꯂꯦꯀꯣ ꯏꯔꯣꯝꯕ ꯆꯥꯌꯦ
ꯍꯎꯖꯤꯛꯇꯤ ꯏꯔꯣꯝꯕꯥ ꯀꯥꯡ ꯏꯒꯅ ꯃꯍꯥꯎꯔꯕꯅꯤꯗ ꯑꯩ ꯁꯨꯝ ꯍꯤꯞꯄꯝꯃꯤꯅꯦ
ꯑꯣ ꯀꯩ ꯑꯦꯟꯖꯥꯡ ꯆꯔꯒꯦ ꯆꯦꯆꯦꯗꯤ
ꯑꯩꯗꯤ ꯔꯁꯃꯥꯗꯣ ꯑꯗꯨ ꯊꯣꯡꯕ ꯆꯥꯏ ꯍꯧꯖꯤꯛ ꯁꯤꯕꯨ ꯀꯔꯤ ꯀꯔꯤ ꯃꯊꯦꯟꯅ ꯏꯍꯎ ꯍꯥꯎꯔꯤꯒꯦ
ꯑꯁ ꯑꯩꯗꯤ ꯌꯦꯟꯅ ꯍꯥꯎꯋꯦꯗꯣ
ꯑꯗꯨꯗꯤ ꯌꯦꯟꯅ ꯃꯥꯎꯔꯦꯗꯣ
ꯍꯧꯖꯤꯛ ꯀꯩꯗꯧꯔꯤꯅꯣ
ꯑꯩꯗꯤ ꯁꯨꯝ ꯍꯤꯞꯄꯅꯤ ꯏꯟꯖꯡ ꯅꯥꯄꯤꯗꯤ ꯀꯔꯤ ꯑꯏ ꯏꯟꯖꯥꯡ ꯗꯨꯗꯤ ꯀꯔꯤ ꯏꯟꯖꯥꯡꯗꯗꯤ ꯀꯩꯀꯩ ꯍꯥꯎꯒꯦꯕ ꯍꯥꯏꯗꯤ ꯅꯥꯄꯤꯗꯗꯤ
ꯎꯠꯇꯤꯒꯨꯝꯕ ꯑꯗꯩ ꯏꯔꯣꯝꯕꯁꯨ ꯑꯗꯨꯝ ꯍꯥꯎꯋꯦ
ꯑꯦꯔꯣꯟꯕ ꯑꯃ ꯑ ꯀꯥꯡꯒꯧ ꯑꯃ ꯅꯠꯔꯥꯒꯥꯀꯣ ꯊꯨꯝꯌꯥꯛꯄꯤ ꯑꯃꯥ ꯇꯥꯎꯕ
ꯍꯣꯏ ꯄꯥꯛꯅꯝ ꯑꯃꯒ
ꯑꯪ ꯑꯗꯨꯒ ꯃꯣꯏꯁꯦ ꯍꯥꯎꯋꯦ ꯌꯥꯝꯅ ꯑ ꯀꯥꯡꯁꯣꯏꯒ
ꯀꯣꯖꯤ ꯀꯩ꯫
ꯑꯂ‌ꯦꯟ꯫ ꯑꯩꯗꯣ ꯄꯤꯍꯩꯁꯗꯤ ꯇꯧꯔꯤꯑꯩꯗꯤ꯫
ꯎꯝ ꯀꯩꯗꯤ ꯀꯩ ꯁꯕꯖꯦꯛꯇ꯫
ꯆꯦꯕꯤꯗꯕꯇꯤꯒ ꯃꯥꯟꯅꯩ ꯃꯅꯤꯄꯨꯔꯤꯗ꯫
ꯑꯣ꯫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
ꯑꯦꯃꯤꯌꯨꯗ ꯂꯩꯔ‌ꯣ꯫
ꯑꯥ ꯑꯦꯃꯤꯌꯨꯗ ꯂꯩꯕ꯫ ꯗꯦꯝꯗ ꯇꯪꯕ ꯇꯧꯕꯅ ꯎꯝ꯫ ꯍꯣꯁꯇ‌ꯦꯜꯗ ꯑꯪ꯫
ꯎꯝ
ꯅꯣꯏ ꯍꯣꯁꯇꯦꯜꯒꯤ ꯀꯩꯅꯣꯗꯤ ꯅꯪꯒꯤ ꯍꯣꯁꯇꯦꯜ ꯂꯩ ꯅꯠꯇ꯭ꯔꯣ
ꯅꯠꯇꯦ ꯍꯣꯁꯇꯦꯜꯗ ꯅꯠꯇꯦ ꯑꯩꯅ ꯑꯣ ꯀꯩꯅꯣꯗ ꯑ ꯀꯩꯅꯣ ꯁꯤꯗ ꯀ꯭ꯋꯥꯇꯥꯔꯗꯥ
ꯑꯣ
ꯅꯣꯡ ꯎꯃꯔꯀꯦ
ꯂꯥꯛꯑꯣ ꯀꯣꯏꯔꯣꯑꯣꯦꯝ ꯌꯗ ꯆꯦꯗ ꯇꯒ
ꯈꯪꯅꯖꯦ
ꯎꯝ ꯑꯩꯗꯤ ꯖꯤꯄꯤꯗ ꯑꯗꯨꯝ ꯂꯥꯛꯏꯗ
ꯑꯣ ꯑꯩꯒ ꯑꯩ ꯊꯦꯡꯅꯗ꯭ꯔꯤꯕ ꯃꯥꯜꯂꯦ
ꯎꯝ ꯖꯤꯄꯤꯗꯤ ꯑꯗꯨꯝ ꯂꯥꯛꯑꯦꯗꯤ ꯖꯤꯄꯤꯗ ꯇꯧꯔꯦꯗꯅ ꯑꯩꯈꯣꯏꯗꯣ
ꯑꯣ
ꯑꯗꯒꯤ
ꯂꯣꯏꯗꯣꯏꯔꯕ
ꯍꯗꯪꯔꯗ ꯀ ꯀꯥꯏꯗꯒꯤꯩ ꯂꯣꯏꯕꯅꯣ
ꯍꯥꯥ
ꯑꯩꯈꯣꯏ ꯑꯣꯖꯥꯈꯩ ꯑꯩꯈꯣꯏ ꯑꯣꯖꯥꯈꯩꯅ ꯍꯥꯏꯌꯦ ꯑꯩꯈꯣꯏ ꯑꯩꯈꯣꯏꯒꯤ ꯁꯥꯇ꯭ꯔꯈꯩꯗꯨꯗꯤ ꯂꯥꯏꯔꯤꯛ ꯄꯥꯕ ꯄꯥꯗꯕ ꯈꯪꯗꯦ ꯍꯦꯔꯣꯅꯤ ꯁꯥꯕꯗꯤ ꯎꯔꯦ ꯑꯩ ꯍꯥꯏꯗꯤ ꯏꯁꯇꯦꯇꯁꯇ ꯀꯩꯗ ꯁꯨꯝ ꯐꯣꯇꯣ ꯊꯥꯒꯠꯂꯤꯗꯅ ꯑꯩꯈꯣꯏꯗꯤ ꯀꯣꯏ ꯆꯂꯨꯕꯒꯤ ꯀꯣꯜꯂꯕꯒꯤ ꯎꯔꯒ ꯍꯦꯔꯣꯅꯤ ꯀꯟꯅ ꯀꯨꯝ ꯂꯩꯔꯤ ꯑꯩꯈꯣꯏ ꯆꯥꯠꯇꯗ ꯏꯗꯤꯏ ꯁꯤꯔꯦꯗꯤ ꯅꯣꯡꯧꯕꯗ ꯍꯥꯏꯠ ꯇꯧꯔꯤꯅꯦꯕ ꯃꯥꯁꯦ ꯑꯗꯨꯃꯥꯏ ꯅꯝꯕꯔꯁꯦ ꯑꯅꯤ ꯁꯨꯕꯗꯣ ꯑꯃꯗ ꯋꯥꯖꯕ ꯑꯃꯨꯛ ꯑꯃꯗꯤꯗ ꯇꯧꯍꯧꯗ꯭ꯔꯕ ꯑꯩꯁꯦ ꯑꯡꯈꯜꯂꯛ ꯄꯤꯅꯦꯃꯤ ꯑꯩꯗꯤ ꯏꯁꯇꯦꯇꯁ ꯑꯣꯏꯀꯔꯗ ꯃꯣꯏꯁꯦ ꯂꯣꯏ ꯍꯥꯏ ꯊꯝꯖꯤꯟꯕꯅꯦꯕ ꯑꯩꯅ ꯎ ꯍꯗꯕꯗ ꯎꯝ ꯅꯣꯡꯅꯤꯍꯦ ꯅꯣꯡꯇꯇ ꯉꯥꯏꯁꯜꯂꯛꯑꯦ ꯍꯥꯏꯅꯦ
ꯀꯣꯂꯔꯖꯠ ꯔꯑꯣꯣ ꯏꯗꯌꯥ
ꯍꯧꯖꯤꯛꯁꯦ ꯄꯥꯛꯆꯠꯇ꯭ꯔꯦ ꯗꯔꯀꯥꯔ ꯂꯩ ꯑꯗꯨ ꯂꯩꯔꯀꯥꯟꯗ ꯂꯥꯛꯄ ꯍꯥꯏꯇꯥꯔꯦꯅꯦ ꯖꯤꯄꯤꯗ ꯑꯗꯨꯒꯤꯁꯨ ꯈꯔ ꯂꯥꯛꯇꯕ ꯈꯔ ꯆꯠꯍꯧꯗ꯭ꯔꯕ ꯑꯗꯨꯒꯤ ꯎꯗꯦ ꯃꯁꯛ ꯎꯗꯕ ꯀꯨꯏꯔꯦ ꯇꯧꯔꯛꯏꯕ
ꯑ ꯖ ꯑꯦꯝꯗꯗꯤ ꯆꯠꯇ꯭ꯔꯕ
ꯗꯦꯝꯗꯗꯤ ꯍꯥꯏꯗꯤ ꯃꯤꯇꯤꯡꯒꯨꯝꯕ ꯆꯦ ꯆꯥꯡ ꯊꯥꯖꯟꯕꯒꯨꯝꯕꯗꯣ ꯑꯗꯨꯗ ꯆꯠꯄ ꯑꯗꯣ ꯖꯤꯄꯤꯗꯅ ꯖꯤꯄꯤ ꯑꯣꯖꯥꯗ ꯇꯧꯕꯅꯤꯅ ꯑꯣꯖꯥ ꯀꯩꯀꯥ ꯇꯥꯅꯕ ꯈꯣꯠꯄꯗꯗꯤ ꯖꯤꯄꯤꯗ ꯑꯗꯨꯝ ꯂꯥꯛꯄ
ꯁꯤꯁꯇꯔ ꯈꯣꯏꯁꯦ ꯀꯥꯏꯗꯩꯅꯣ?
ꯌꯥ ꯆꯦ ꯕꯤꯂꯥꯕꯇꯤꯒ ꯆꯞ ꯃꯟꯅꯩ ꯏꯩꯗꯤ꯫
ꯑꯣ ꯆꯞ ꯃꯟꯅꯥꯕ꯭ꯔꯣ?
ꯑꯥ ꯂꯝ
ꯑꯣ
ꯈꯪꯗꯦꯗ ꯒ꯭ꯌꯥꯟ ꯇꯥꯗꯦ ꯍꯧꯖꯤꯛ ꯃꯇꯝꯁꯦ ꯅꯨꯡꯁꯥꯁꯦ ꯁꯥꯒꯠꯂꯛꯄꯅꯤꯅꯀꯣ ꯂꯣꯏ ꯅꯥꯅꯔꯦ꯫ ꯃꯃꯤ ꯀꯩꯁꯦ
ꯆꯦꯗꯤ ꯀꯩꯁꯨ ꯅꯥꯌꯦꯛ ꯌꯥꯎꯗꯕ ꯅꯠꯇ꯭ꯔꯣ?
ꯑꯁ ꯁꯤꯕꯝꯃꯥ ꯂꯣꯛ ꯊꯨꯡꯕꯥ ꯌꯥꯕ ꯊꯨꯡꯉꯝꯃꯦ, ꯃꯍꯤ ꯆꯦꯟꯗꯕꯤ ꯅꯥꯇꯣꯟꯗ ꯃꯍꯤ ꯑꯣꯔꯣꯔꯣ ꯇꯥꯕꯤ ꯑꯃꯥ ꯂꯩꯗꯥꯏꯅꯦ ꯍꯥꯀꯠꯆꯥ ꯍꯥꯀꯠꯆꯥꯔꯒ꯫
ꯎꯝ
ꯑꯁ ꯇꯧꯕ ꯇꯧꯕꯁꯤ ꯐꯕꯥꯔꯥ ꯐꯠꯇꯕ꯭ꯔꯥ ꯂꯥꯏꯍꯧ ꯑꯃ ꯍꯧꯖꯤꯜꯂꯛꯑꯦ ꯑꯗꯨ ꯂꯥꯏꯍꯧ ꯑꯃꯨꯛ ꯐꯗꯣꯛꯈꯔꯦꯀꯣ ꯑꯗꯩ ꯅꯞ ꯅꯞꯁꯦ ꯃꯥꯔꯤ ꯑꯣ ꯔꯣ ꯇꯥꯔꯦ ꯑꯗꯨꯁꯨ ꯑꯃꯨꯛ ꯒꯨꯂꯤ ꯆꯥꯔꯦ ꯆꯥꯔꯦ ꯐꯥꯗꯣꯛꯈ꯭ꯔꯦ, ꯒꯨꯂꯤ ꯅꯞꯁꯦ ꯃꯍꯤ ꯇꯥꯕꯁꯦ ꯑꯃꯨꯛ ꯐꯗꯣꯛꯈ꯭ꯔ ꯀꯥꯟꯗ ꯑꯃꯨꯛ ꯀꯥꯡꯈꯨꯗ ꯑꯣꯟꯊꯥꯔꯛꯄꯤꯗꯣ ꯀꯥꯡꯈꯨꯗ ꯑꯣꯟꯊꯥꯔꯛꯄꯗꯣ ꯂꯣꯛꯁꯦ ꯈꯪꯉꯕ? ꯄꯨꯔꯥ ꯍꯧꯖꯤꯛꯁꯦ ꯂꯣꯛ ꯊꯨꯡꯅꯕ ꯂꯥꯏꯍꯧꯁꯦ ꯃꯤ ꯆꯦ ꯑꯅꯝꯕꯅ ꯂꯣꯏ ꯇꯧꯅꯔꯦꯕ꯫
ꯃꯥꯅꯦ ꯑꯗꯨꯕꯨꯗꯤ
ꯁꯥꯔꯦ ꯍꯦꯛꯇ ꯄꯣꯛꯈꯩ ꯁꯥꯏ ꯅꯠꯇ꯭ꯔꯥ?
ꯃꯥꯅꯦ
ꯏꯪꯉꯦ ꯄꯨꯔꯥ ꯑꯃꯨꯛ ꯏꯪꯉꯤ ꯑꯦ ꯀꯥꯂꯦꯟ ꯍꯥꯏꯗꯤ ꯅꯤꯡꯊꯝꯊꯒꯤꯗ ꯑꯃꯨꯛ ꯇꯥꯏꯞꯇ ꯑꯃꯨꯛ ꯏꯪꯉꯛꯀꯅꯤ
ꯑꯗꯩ ꯅꯣꯡꯖꯣꯡ ꯍꯥꯏꯊꯥꯔꯛꯀꯅꯤ
ꯑꯩ ꯉꯥ ꯏꯁꯥꯁꯦ ꯄꯥꯔꯥ ꯆꯦꯟꯖ ꯇꯧꯕꯅꯤꯅ ꯍꯅꯨ ꯍꯟꯊꯤ ꯈꯣꯏꯗꯤ ꯐꯥꯅꯝ ꯇꯠꯂꯝꯅꯤꯍꯦ
ꯃꯥꯅꯦ
ꯍꯥꯏꯗꯤ ꯋꯦꯗꯔꯖꯦ
ꯃꯥꯅꯦ ꯑꯈꯣꯏ ꯁ꯭ꯋꯥꯥꯏ ꯈꯪꯗ ꯋꯥꯅꯦꯕ
ꯎꯝ ꯈꯪꯗꯕ ꯋꯥꯅꯤ ꯑꯗꯨꯅ ꯍꯅꯨꯕ ꯍꯅꯨꯊꯤꯗꯤ ꯌꯥꯝ ꯄꯠꯂꯝꯅꯤ ꯑꯗꯨ ꯁꯥꯔꯤꯅꯦꯅ ꯍꯦꯛꯇ ꯃꯄꯥꯟ ꯊꯣꯛꯉꯝꯗꯒꯩ ꯁꯥꯗ꯭ꯔꯣ ꯆꯥꯛꯊꯦꯛꯄꯒꯤ ꯁ꯭ꯇꯥꯜꯏꯗ?
ꯑꯧ ꯃꯄꯥꯟꯒ ꯊꯣꯛ ꯉꯝꯗꯦ ꯑꯁ ꯀꯣꯛꯀ ꯕꯪ ꯕꯪꯕꯪ ꯆꯤꯛꯑꯒ
ꯑꯗꯨꯅꯦ ꯃꯄꯥꯟ ꯊꯣꯛꯉꯝꯗꯦ ꯑꯗꯨꯗꯒꯤ ꯀꯔꯤꯅꯣ ꯍꯥꯏꯕꯅꯤꯗ ꯑꯩꯗꯤ ꯈꯨꯗꯥꯡ ꯑꯁꯥꯡꯕꯤ ꯉꯛꯇꯥ ꯂꯤꯠꯆꯥꯔꯕꯅꯦ ꯃꯄꯟꯗꯥ ꯍꯦꯛ ꯊꯣꯛꯑꯥꯕ, ꯑꯇꯦꯟꯕꯤꯒ ꯉꯝꯗ꯭ꯔꯦꯕ ꯌꯥꯝ ꯁꯥꯏꯌꯦꯕ ꯅꯨꯡꯁꯥꯁꯦ꯫
ꯑꯩ ꯉꯥꯏꯍꯛ ꯅꯨꯡꯁꯥ ꯃꯔꯛ ꯂꯩꯔꯨꯕꯗꯣ ꯀꯊꯤꯛ ꯏꯅꯦ ꯍꯥꯏꯕ
ꯍꯥꯊꯦꯛꯄꯅꯦ ꯌꯥꯝꯅ ꯑꯗꯩꯗꯤ ꯈꯤꯇꯡ ꯆꯠꯂꯣꯕ ꯂꯝꯕꯤ ꯍꯣꯠꯇꯥ ꯏꯁꯥ ꯃꯅꯨꯡꯁꯦ ꯍꯨꯃꯥꯏꯒꯤ ꯍꯨꯃꯥ ꯉꯛꯇꯥ ꯊꯣꯛꯂꯛꯇ꯭ꯔꯣ? ꯈꯤꯇꯪ ꯅꯨꯡꯁꯥꯗ ꯊꯕꯛ ꯆꯠꯄꯁꯦ ꯍꯜꯂꯥ ꯏꯔꯨꯖꯅꯤꯡꯗ꯭ꯔꯣ?
ꯂꯨꯔꯤꯅꯦ ꯀꯥꯏꯗ ꯅꯣꯡꯃꯗ ꯑꯅꯤꯔꯛ ꯑꯅꯤꯔꯛꯀ ꯂꯨꯏꯅꯦ
ꯑꯗꯨꯅ ꯁꯥꯕ ꯌꯥꯕ ꯁꯥꯔꯦ ꯑꯗꯨꯒ ꯃꯣꯏꯁꯨ ꯆꯠꯁꯜꯂꯦ ꯑꯗꯨꯗꯤ ꯂꯥꯏꯅꯥ ꯍꯥꯏꯗꯤ ꯂꯣꯛ ꯀꯩꯀꯥ ꯑꯗꯨꯝ ꯊꯨꯡꯉꯛꯄꯁꯦ ꯍꯧꯅ ꯁꯥꯅꯦꯕ ꯅꯠꯇ꯭ꯔꯥ
ꯃꯥꯅꯦ
ꯄꯨꯔ ꯂꯣꯏꯔꯦ ꯑꯗꯩꯗꯤ ꯂꯝꯕꯤ ꯊꯣꯡꯁꯤꯅ ꯌꯥꯝ ꯐꯕꯁꯨ ꯅꯠꯇꯦ
ꯉꯁꯥꯏꯅ ꯑꯃꯨꯛ ꯅꯣꯡ ꯍꯩꯊꯔꯝꯃꯦ ꯍꯧꯖꯤꯛꯅ ꯑꯃꯨꯛ ꯌꯝ ꯀꯟꯅ ꯁꯒꯠꯂꯛ ꯑꯦ
ꯎꯝ ꯑꯃꯨꯛ ꯌꯥꯈꯩ ꯆꯥꯊꯣꯛꯇꯩ ꯑꯃꯨꯛ ꯁꯔꯒꯅ ꯑꯃꯨꯛ
ꯁꯤꯅꯗꯤ ꯑꯗꯨꯝ ꯅꯥ ꯇꯥꯕꯅꯦ
ꯑꯗꯨꯝ ꯅꯥꯕꯁꯦ ꯃꯌꯥꯝ ꯃꯌꯥꯝ ꯅꯥꯅꯩꯕ ꯇꯧꯔꯤꯁꯦ ꯑꯗꯨꯝ ꯑꯗꯒꯤ ꯈꯪꯗꯦꯗ ꯀꯩ ꯍꯥꯏꯥꯏꯗꯣꯏꯅꯣ ꯄꯞ ꯄꯣꯛꯞ ꯄꯣꯛ ꯄꯣꯛ ꯑꯩꯗꯤ ꯈꯪꯗꯦ ꯊꯕꯛ ꯆꯠꯊꯣꯛꯀꯅꯤ ꯈꯟꯕ ꯇꯜꯂꯦꯕ ꯇꯜꯂꯦꯗꯤ ꯄꯨꯔꯥ ꯍꯨꯃꯥꯡ ꯖꯤ ꯖꯤ ꯇꯁꯜꯂꯛ ꯑꯅꯤ ꯑꯗꯨ ꯍꯩꯅꯠꯇꯦꯕ ꯌꯥꯝꯅ ꯑꯃꯔꯣꯝꯗ ꯑꯩꯁꯦ ꯀꯥꯂꯦꯟ ꯏꯪꯊꯝꯊꯁꯦ ꯄꯥꯝꯗꯦ ꯍꯥꯏꯕ ꯅꯨꯄꯤꯅꯦꯕ ꯑꯩꯁꯦ ꯏꯪꯕ ꯌꯥꯝ ꯉꯝꯗꯦꯕ ꯑꯩꯗꯤ
ꯏꯟꯗꯝꯗꯖꯦ ꯑꯃꯨꯛ ꯄꯥꯝꯗꯕ
ꯎꯝ ꯏꯟꯊꯝꯊꯖꯦ ꯑꯩꯈꯣꯏꯒꯤ ꯑꯃ ꯌꯥꯝ ꯏꯪꯒꯟꯕꯁꯦ ꯑꯩꯈꯣꯏꯁꯦ ꯑꯣꯏꯒꯜꯂꯦꯕ ꯍꯥꯏꯗꯤ ꯂꯩꯇꯦ ꯑꯗꯨꯏꯁꯨ ꯏꯪꯕꯁꯦ ꯏꯪꯒꯜꯂꯦꯕ ꯑꯩꯈꯣꯏꯗꯤ ꯎꯝ ꯌꯥꯝ ꯏꯪꯈꯠꯂꯒ ꯑꯩꯈꯣꯏꯒꯤ ꯊꯕꯛ ꯇꯧꯅꯤꯡꯗꯕꯗꯣ ꯏꯪꯕꯒꯤ ꯃꯉꯝꯁꯦ ꯊꯥꯅꯤꯡꯗꯕꯗꯣ ꯃꯩ ꯌꯥꯏ ꯑꯗꯨꯝ ꯂꯩꯅꯤꯡꯕꯤ ꯃꯩ ꯇꯤ ꯍꯥꯏꯗꯤ ꯑꯗꯨꯝ ꯐꯃꯨꯡꯗꯣ ꯑꯣꯝꯅꯤꯡꯕꯤ ꯑꯗꯨꯒꯨꯝꯕꯗꯤ ꯇꯧꯋꯦꯕ ꯑꯗꯨꯒꯤ ꯑꯁ ꯏꯊꯝꯊꯥꯁꯤꯗꯗꯤ ꯂꯣꯏꯔꯗꯤ ꯐꯅꯤꯗ ꯏꯊꯝꯊꯥꯁꯤꯗ ꯂꯣꯏꯔ ꯀꯥꯔꯗꯦꯟ ꯁꯥꯔꯁꯨ ꯁꯥꯥꯟꯅ ꯈꯪꯖꯒꯦ ꯌꯥꯝ ꯍꯥꯏꯌꯦꯕ ꯑꯩꯁꯦ
ꯎꯝ ꯑꯩꯅ ꯑꯃꯨꯛ ꯀꯥꯂꯦꯟꯁꯨ ꯌꯥꯗꯕ
ꯍꯥꯟꯗꯛꯀꯤ ꯀꯥꯂꯦꯟꯁꯤꯗꯤ ꯑꯩꯁꯨ ꯈꯤꯔꯦ
ꯑꯁ ꯀꯥꯏꯗꯩꯅꯣ ꯈꯨꯁꯥ ꯑꯃꯅꯤꯥ
ꯍꯟꯗꯛꯀꯤ ꯀꯂꯦꯟꯁꯤꯗꯤ ꯄꯨꯔ ꯁꯥꯏ ꯍꯥꯏꯕ ꯍꯥꯟꯗꯛ ꯑꯗꯣ ꯁꯥꯔꯣꯗ ꯑꯗꯨꯝ ꯁꯥꯕꯁꯨ ꯅꯠꯇꯕ ꯅꯣꯡ ꯇꯥꯁꯜꯂꯒ ꯏꯪ ꯖꯟꯕꯤ ꯑꯃꯁꯨ ꯌꯥꯎꯗ꯭ꯔꯣ ꯇꯧꯔꯤꯁꯦ ꯑꯁ ꯁꯥꯕ꯭ꯔꯥꯁꯨ ꯁꯥꯗꯕꯤ ꯏꯪꯍꯟꯕ ꯑꯃꯁꯨ ꯌꯥꯎꯕꯤ ꯑꯃꯨꯛꯁꯨ ꯁꯥꯕꯤ ꯑꯃꯨꯛꯁꯨ ꯏꯪꯍꯟꯕꯤ ꯑ ꯑꯗꯨꯅ ꯃꯤꯖꯦ ꯑꯪ ꯃꯤꯒꯤ ꯍꯛꯆꯥꯡꯒꯤꯗꯤ ꯂꯣꯏꯔꯦꯗꯅ ꯑꯗꯨꯝ ꯄꯊꯔꯦ ꯑꯗꯨꯝ ꯑꯗꯦ ꯄꯊꯔꯕꯅꯤꯅ ꯑꯗꯨꯝ ꯖꯨꯏ ꯁꯜꯔꯅꯤ ꯑꯗꯨꯗꯩꯗꯤ ꯑꯃ ꯈꯪ ꯏꯪ ꯏꯪꯉꯅꯤ ꯑꯗꯨꯝ ꯍꯧꯔꯅꯤ
ꯎꯝ
ꯂꯣꯛꯁꯦ ꯑꯅꯝꯕꯅ ꯂꯣꯏ ꯈꯨꯅꯔꯒ ꯂꯥꯏꯍꯧ ꯍꯧꯔꯦ ꯍꯧꯔꯦ ꯍꯧꯔꯦ ꯂꯣꯏ ꯇꯧꯅꯝꯃꯤ ꯃꯤꯈꯩꯁꯦ ꯑꯅꯝꯕꯅ
ꯍꯣꯏ ꯑꯩꯁꯨ ꯅꯥ ꯐꯔꯛꯇ ꯉꯥꯏꯅꯤ
ꯇꯨ ꯑꯗꯨꯝꯅꯦ ꯃꯤꯗꯤ ꯅꯥꯗꯕ ꯑꯝꯇ ꯌꯥꯎꯗꯕꯅꯦꯕꯅ ꯇꯧꯁꯦ
ꯎꯝ
ꯑꯩꯁꯨ ꯈꯨ ꯈꯨ ꯈꯨ ꯇꯧꯔ ꯑꯩ ꯁꯨꯡ ꯐ ꯐꯠꯇꯦ ꯃꯑ ꯆꯥꯁꯟꯕꯅꯤ ꯑꯗꯨꯝ ꯀꯔꯤꯗꯣꯔꯤꯦꯅ
ꯍꯤꯗꯥꯛꯁꯨ ꯌꯥꯝ ꯆꯥꯕ ꯐꯠꯇꯕꯅꯤꯗ
ꯎꯝ ꯑꯗꯨ ꯍꯤꯗꯥꯛꯇ ꯊꯥꯗꯣꯛꯈ꯭ꯔꯦ ꯑꯩꯁꯨ ꯑꯗꯩ ꯑꯗꯨ ꯁ ꯈꯨꯗꯤꯡ ꯈꯨ ꯈꯨꯅꯤꯡꯗ ꯇꯣꯛꯑꯣꯅ ꯈꯟꯇꯣꯔꯛꯑꯦꯕ
ꯎꯍꯝ
ꯆꯥꯥꯁꯜꯂꯦ ꯍꯩꯅꯧꯁꯤꯅꯦꯕ ꯌꯥꯝ ꯆꯥꯅꯤꯡꯉꯤꯁꯤ ꯍꯧꯖꯤꯛꯁꯦ ꯈꯪꯕꯔ ꯆꯥꯁꯤꯟꯕꯅꯦ ꯍꯩꯅꯧꯁꯦ ꯆꯥꯁꯤꯜꯂ ꯑꯍꯤꯡꯗ ꯑꯩꯅ ꯈꯨꯕꯁꯤ ꯍꯩꯅꯧ ꯑꯁꯪꯕꯗꯣ ꯐꯖꯅ ꯇꯧꯔꯒ ꯆꯥꯅꯤꯡꯕ ꯄꯣꯠꯇꯤ ꯆꯥꯊꯣꯛꯑ ꯅꯥ ꯐꯩ ꯍꯥꯏꯔꯒ ꯑꯩꯅ ꯆꯥꯊꯣꯛꯄ
ꯑꯗꯥꯏ ꯍꯧꯕ꯭ꯔꯣ
ꯍꯧꯋꯦ ꯍꯩꯅꯧꯗꯤ ꯑꯗꯨꯒ ꯑꯩꯈꯣꯏꯒꯤ ꯄꯤꯛꯏꯉꯩꯗ ꯃꯤꯈꯩꯁꯤꯅ ꯑꯁ ꯍꯦꯛꯄ ꯐꯪꯍꯧꯔꯣꯏ ꯍꯦꯛꯄ ꯐꯪꯍꯧꯍꯧꯔꯣꯏꯅ ꯄꯨꯡꯍꯦꯛ ꯍꯦꯛꯇꯠꯅꯕꯤꯗꯣ ꯃꯄꯨ ꯄꯥꯝꯗ꯭ꯔꯕꯅꯤꯅ ꯑꯗꯨꯃꯥꯏꯅ ꯇꯧꯕ ꯃꯄꯨꯡ ꯐꯥꯔꯒ ꯆꯥꯕꯗꯤ ꯐꯪꯗꯕ ꯍꯥꯎꯔꯒ ꯑꯣꯈꯣꯏꯗꯤ ꯍꯦꯛ ꯄꯤꯗꯦ ꯆꯥꯅꯤꯡꯉꯀꯥꯟꯗ ꯑꯃ ꯑꯅꯤꯒ ꯊꯣꯛꯑꯒ ꯍꯦꯛꯎꯕ ꯄꯨꯍꯦꯛꯇ ꯍꯦꯛꯇꯠꯅ ꯑꯆꯥꯔ ꯁꯦꯝꯃꯤꯅꯦ ꯄꯨꯨꯡꯁꯦꯝꯗ ꯁꯦꯝꯅꯩ
ꯍꯣꯁꯇꯦꯜꯑꯗꯥꯥꯏ ꯍꯧꯋꯤꯔꯕ
ꯎꯝ ꯍꯣꯁꯇꯦꯜꯒꯤ ꯆꯪꯐꯝꯁꯤꯗ ꯄꯔꯦꯡ ꯍꯧꯋꯦ ꯑꯦꯝ ꯌꯨꯁꯤꯗꯗꯤ ꯍꯩ ꯋꯥꯠꯇꯦꯕ ꯑꯃꯔꯣꯝꯗ
ꯎꯝ
ꯍꯩ ꯃꯈꯜ ꯁꯨꯅꯕ ꯍꯧꯋꯦꯕ ꯑꯦꯝ ꯌꯨꯗ
ꯑꯣ
ꯑꯩꯈꯣꯏꯒꯤ ꯆꯪꯕꯝꯒꯁꯦ ꯍꯩꯅꯧ ꯖꯥꯝ ꯆꯨꯔꯨꯐꯣꯟ ꯍꯩꯀꯨꯁꯤꯅ ꯄꯔꯦꯡꯅꯦꯕ ꯂꯦꯡꯉꯤꯁꯦ
ꯍꯣꯁꯇꯦꯜꯁꯦ ꯑꯥ ꯃꯅꯨꯡ ꯆꯪꯕ꯭ꯔꯣ ꯗꯦꯝ ꯀꯩꯅꯣꯒꯤ ꯑꯦꯝ ꯌꯨ ꯒꯤꯁꯦ
ꯑꯪ ꯍꯦꯛ ꯆꯪꯉꯛꯄꯗꯁꯨ ꯂꯩꯔꯦꯗꯅ ꯍꯣꯁꯇꯦꯜ ꯅꯨꯄꯤꯒꯤ ꯈꯔ ꯆꯪꯖꯤꯜꯂꯛꯄ ꯇ꯭ꯔꯐꯤꯛ ꯑꯥꯏꯂꯦꯟ ꯑꯗꯥꯏꯗ ꯑꯥ ꯃꯅꯨꯡ ꯆꯪꯁꯤꯜꯂꯒ ꯂꯩꯕꯗꯅꯦ ꯑꯩꯈꯣꯏ ꯂꯩꯔꯤꯁꯤꯅ
ꯎꯝ
ꯑꯣ ꯊꯝꯃꯒꯦ